ꯍꯜꯂꯣ
ꯍ ꯇꯕꯔꯣ
ꯇꯥꯏꯌꯦ ꯀꯥꯞꯄꯤꯔꯛꯑꯣ
ꯂꯣꯛ ꯇꯧꯕ ꯥꯟ ꯥꯟꯁꯨ ꯁꯥꯟꯅ ꯀꯩ ꯍꯥꯏ ꯅꯤꯡꯁꯤꯡꯕ꯭ꯔꯣ
ꯎ ꯀꯥꯎꯈ꯭ꯔꯦ ꯑꯗꯨꯝ ꯋꯥꯔꯤ ꯁꯥꯔꯛꯑꯗꯤ ꯅꯤꯡꯁꯪꯗꯧ ꯃꯥꯜꯂꯦ
ꯀꯩꯩꯅꯒꯗ ꯌꯨꯝ ꯄꯥꯟꯒꯦ ꯋꯥꯔꯤ ꯑꯉꯥꯡ ꯃꯩꯗꯨꯒ
ꯅꯍꯥꯟꯈꯩ ꯀꯔꯤꯒꯤ ꯑꯃꯨꯛ ꯐꯥꯎꯔꯛꯇꯕ꯭ꯔꯣ ꯌꯥꯝ ꯀꯨꯏꯅ ꯃꯥꯡꯉꯨꯨꯔꯔꯤꯅꯦ
ꯍꯣꯏ ꯑꯩꯗꯣ ꯊꯕꯛ ꯆꯤꯟꯕ ꯑꯉꯥꯡ ꯂꯩꯕꯅꯦꯕ ꯑꯗꯨꯒ ꯇꯣꯛ ꯆꯠ ꯆꯤꯡ ꯀꯥꯏ ꯀꯥꯏꯗꯨꯅꯁꯨ ꯆꯠꯄ ꯑꯗꯨꯒꯤ
ꯑꯣ
ꯉꯁꯤꯗꯤ ꯑꯃꯨꯛ ꯂꯣꯛ ꯊꯣꯡ ꯃꯥꯜꯂꯦꯍꯦ ꯅꯍꯥꯟꯒ ꯃꯥꯟꯅꯗꯦ
ꯍꯣꯏ ꯂꯣꯛ ꯂꯩꯔꯦ ꯌꯥꯗ꯭ꯔꯦ
ꯍꯧꯖꯤꯛꯀꯥꯟ ꯑꯃꯨꯛ ꯅꯣꯡꯃꯨꯛꯆꯨ ꯅꯨꯡꯁꯥ ꯑꯃꯨꯛ ꯁꯥꯥ ꯇꯧꯕꯗꯣ
ꯎꯝ
ꯌꯥꯝ ꯅꯥꯟꯅꯕ ꯃꯥꯜꯂꯦ
ꯍꯣꯏ ꯎ ꯉꯁꯤꯗꯤ ꯁ꯭ꯀꯨꯜ ꯁ꯭ꯀꯨꯜ ꯆꯠꯇ꯭ꯔꯣ
ꯆꯠꯂꯦ ꯍꯜꯂꯛꯄꯗ ꯉꯥꯏꯔꯤꯌꯦ ꯑꯩꯈꯣꯏꯁꯨ ꯆꯥꯛ ꯆꯥꯗ꯭ꯔꯤꯉꯩ ꯃꯃꯥꯡꯗ ꯑꯩꯅ
ꯑꯣ
ꯃꯇꯝꯗ ꯏꯟꯐꯝ ꯈꯪꯗꯕ ꯆꯥꯛ ꯆꯥꯗ꯭ꯔꯤ
ꯑꯣꯝ
ꯃꯣꯔꯦꯟ ꯄꯨꯡ ꯑꯃ ꯑꯋꯥꯏ ꯆꯥꯗꯣꯏꯅꯤ ꯉꯥꯏꯕꯗ ꯋꯥꯏ ꯑꯍꯥꯎꯕꯁꯨ ꯅꯠꯇꯕ ꯍꯥꯎꯇꯕꯗꯨꯕꯨ ꯑꯗꯨꯝ ꯊꯝꯃꯒ ꯉꯥꯏ
ꯃꯔꯥꯡ ꯃꯔꯔꯥꯡ ꯀꯗꯤ ꯁꯥꯎꯟꯅ ꯑꯁ ꯀꯔꯤꯅꯣ ꯉꯁꯤ ꯑꯩ ꯉꯁꯥꯏ ꯆꯥꯛꯊꯣꯡꯕꯤꯗꯨꯅ ꯃꯥꯏꯔꯦꯟ ꯈꯣꯛꯄꯗ ꯎꯏ
ꯃꯥꯦ ꯌꯦꯟꯁꯥꯡꯗꯤꯦ ꯑꯩꯁꯨ ꯌꯥꯝ ꯆꯥꯅꯤꯡꯗꯦꯗ
ꯑꯩ ꯆꯥꯅꯤꯡꯗꯦ ꯑꯩꯗꯤ ꯑꯗꯨ ꯆꯥꯔꯗꯤ
ꯀꯥꯡꯉꯧꯒꯨꯝꯕꯗꯤ ꯈꯔ ꯐꯩꯌꯦ ꯌꯦꯟꯖꯥꯡꯗꯣ ꯄꯥꯝꯗꯦꯕ ꯑꯗꯨꯒꯤ ꯁꯔꯨꯛꯇ ꯄꯥꯟꯗꯣ
ꯑꯧ ꯑꯗꯨꯗꯤ ꯍꯥꯎꯋꯦ ꯎꯝ ꯎꯁꯣꯏ ꯑꯀꯪꯕꯗꯨꯒ ꯆꯥꯅꯤꯡꯉꯦ ꯑꯩꯗꯤ ꯍꯥꯎꯣꯏ ꯄꯥꯟ ꯄꯥꯟꯗꯤ ꯆꯤꯡꯒꯤ ꯄꯥꯟꯅ ꯍꯦꯟꯅ ꯍꯥꯎꯇ꯭ꯔꯥ ꯇ ꯀꯤ ꯄꯥꯟꯗꯤ ꯑꯝ ꯇꯝꯄꯥꯛꯀꯤꯄꯥꯥꯅ ꯅꯥꯅꯥ ꯂꯥꯎꯔꯒ ꯊꯥꯡꯖꯟꯒ ꯏꯔꯣꯟꯕ ꯈꯛꯇꯣ
ꯑꯗꯣ ꯑ ꯅꯪꯒꯤ ꯀꯩꯅꯣ ꯃꯦꯁꯦꯁꯇ ꯀꯔꯤ ꯍꯥꯏꯅꯣ ꯍꯔꯤꯗꯨ
ꯑꯁꯨ ꯌꯥꯝꯝ ꯖꯒꯣꯠ ꯆꯥꯗꯕ ꯉꯔꯥꯡꯗꯣ ꯑꯩ ꯌꯥꯝꯁꯨ ꯑꯗꯨꯗꯣ ꯀꯅꯥꯅꯣ ꯑꯩꯁꯨ ꯈꯪꯍꯧꯗ꯭ꯔꯦꯕꯣ ꯀꯣ ꯃꯤ ꯌꯥꯝꯃꯟꯗꯅ ꯃꯊꯪ ꯑꯃ ꯑꯃꯨꯛ ꯃꯊꯪ ꯑꯃꯃꯨꯛꯇꯣ ꯑꯩꯁꯦ ꯀꯣꯛ ꯉꯥꯎꯔꯦꯕ ꯑꯗꯨ ꯀꯅꯥꯅꯣ ꯅꯣꯏꯗꯣ ꯈꯪꯗ꯭ꯔꯦ ꯀꯗꯥꯏꯗꯒꯤꯅꯣꯁꯨ ꯈꯪꯗꯦ ꯑꯉꯥꯡ ꯃꯥꯗꯣ ꯈꯔꯗꯤ ꯑꯗꯨꯝ ꯈꯔꯗꯤ ꯂꯝꯍꯦꯟꯕ ꯃꯤꯗꯥ ꯑꯣꯏꯕ ꯃꯥꯜꯂꯦ ꯃꯥꯗꯨꯀꯣ
ꯎꯝ
ꯑꯗ ꯑꯩꯅ ꯀꯔꯤ ꯌꯦꯟꯁꯥꯡ ꯆꯥꯒꯦ ꯍꯥꯏ ꯃꯥꯅ ꯑꯩ ꯑꯩꯉꯣꯟꯗ ꯑꯗꯩ ꯃꯥꯅ ꯎꯝ ꯑꯩꯅ ꯑꯗꯨꯒ ꯉꯔꯥꯡꯗꯣ ꯑꯩꯈꯣꯏ ꯉꯥ ꯀꯊꯥ ꯇꯧꯋꯦꯕ ꯑꯂꯨꯒ ꯉꯥ ꯀꯧꯇꯥ ꯆꯥꯏꯌꯦꯅ ꯍꯥꯏꯕ ꯑꯩꯅ ꯑꯗꯩ ꯃꯥ ꯑ ꯑ ꯐꯠꯇꯕ ꯂꯣꯝꯗ ꯃꯥꯒꯤ ꯋꯥꯈꯜ ꯐꯠꯇꯕꯒꯤ ꯂꯣꯝꯗ ꯄꯨꯔꯒ ꯉꯥꯡꯂꯛꯄꯗꯣ
ꯎꯝ
ꯑꯁꯨꯃꯥꯏꯅ ꯉꯥꯡꯂꯛꯑꯦꯕꯀꯣ ꯉꯥꯀꯣꯇꯥꯥꯔꯗꯤ ꯑꯗꯨꯅꯦ ꯗꯥꯅꯤ ꯀꯥꯏꯅ ꯃꯥꯒꯤ ꯋꯥꯈꯜꯗꯣ ꯑꯥ ꯌꯧꯔꯦ ꯍꯥꯏꯕ ꯑꯩꯈꯣꯏꯗꯤ ꯆꯨꯝꯅ ꯈꯛꯇꯪꯒꯤ ꯃꯥꯅ ꯍꯟꯖꯥꯡ ꯍꯥꯡꯕꯗꯨꯗ ꯍꯥꯏꯕꯤꯕꯅꯦꯕ ꯑꯗꯨ ꯁꯨꯃꯥꯏꯅ ꯇꯧꯔꯒ ꯂꯥꯁꯇꯁꯨ ꯑꯁꯤꯁꯨ ꯑꯩꯅ ꯑꯃꯨꯛ ꯀꯩꯅꯣꯗ ꯍꯥꯏꯔꯣꯏꯒꯦ ꯍꯣꯔꯦꯟ ꯑꯃꯨꯛ ꯍꯥꯏꯕꯤꯒꯦ
ꯑꯥ
ꯌꯥꯝ ꯁꯥꯎꯅꯤꯡꯕ ꯍꯥꯏꯇꯥꯔꯦ ꯀꯩꯁꯨ ꯅꯠ ꯇꯧꯗꯪ ꯑꯩꯒꯤ ꯌꯨꯝꯒꯤ ꯏꯃꯥ ꯏꯄꯥꯒ ꯃꯥꯅꯒ ꯃꯥꯅꯕꯨꯗꯤ ꯀꯩꯁꯨ ꯈꯪꯖꯗꯗꯅ ꯃꯥꯗꯣ ꯈꯪꯗꯦ ꯈꯔꯁꯨ ꯉꯥꯡꯕ ꯍꯩꯇꯕ ꯃꯥꯜꯂꯦ ꯃꯥꯗꯣ
ꯎꯝ
ꯌꯥꯝ ꯂꯥꯡꯕ ꯃꯤꯗꯤ ꯈꯔ ꯂꯥꯡꯕ ꯃꯤ ꯅꯥꯇꯩ ꯈꯔ ꯆꯥꯗꯕ ꯃꯤꯗꯤ ꯃꯥꯜꯂꯦ ꯃꯥꯗꯣ ꯁꯨꯃꯥꯏꯅ ꯑꯩꯉꯣꯟꯗ ꯑꯩꯁꯦ ꯁꯥꯎꯅꯤꯡ ꯂꯑꯕ ꯈꯪꯕ꯭ꯔꯥ ꯑꯗꯨꯕꯨ ꯃꯇꯝꯗꯨꯗꯤ ꯉꯥꯏꯗ ꯌꯥꯗꯕꯅꯤꯅ
ꯑꯗꯣ ꯃꯩꯇꯩꯂꯣꯟꯗꯤ ꯁꯦꯡꯕ꯭ꯔꯣ
ꯑꯥ ꯁꯦꯡꯗꯦ ꯑꯃꯨꯛꯃꯨꯛ ꯈꯣꯏꯒꯨꯝ ꯑꯃꯨꯃꯨꯛ ꯑꯃꯨꯃꯨꯛ ꯐꯩꯔꯦꯡ ꯇꯨꯔꯦꯡ ꯁꯦꯡꯗꯦ ꯁꯦꯡꯕꯁꯨ
ꯎꯝ ꯀꯔꯟ ꯇꯥꯕ ꯃꯤ ꯑꯣꯏꯔꯝ ꯅꯤ
ꯀꯔꯟ ꯇꯥꯕ ꯃꯤ ꯑꯣꯏꯔꯝꯒꯅꯦꯕ ꯑꯗꯨ ꯑꯗꯨꯗꯩ ꯈꯪꯗꯦ ꯑꯩ ꯀꯣꯛ ꯉꯥꯎꯋꯦ
ꯑꯗꯨ ꯃꯤ ꯈꯪꯅꯗꯦ ꯑꯗꯣ ꯋꯥ ꯉꯥꯡꯕꯒ ꯐꯖ ꯐꯖꯅ ꯉꯥꯡꯕ ꯌꯥꯏꯗꯅ ꯃꯤꯒꯤ ꯔꯦꯁꯄꯦꯛ ꯇꯧꯔꯒ
ꯑꯧ ꯑꯗꯨꯃꯥꯏꯅ ꯇꯧꯗꯦꯕ ꯑꯗꯨ ꯌꯥꯝ ꯁꯥꯎꯅꯤꯡꯉꯦ ꯑꯩ ꯉꯔꯥꯡꯒꯤ ꯑꯗꯨ ꯑꯩ ꯑꯁꯨ ꯌꯥꯝ ꯇꯧꯔꯛꯏꯁꯦ ꯑꯗꯨꯗꯣ ꯑꯩ ꯌꯥꯝ ꯁꯥꯎꯅꯤꯡꯉꯦ꯫ ꯃꯥꯗꯣ ꯑꯩ ꯌꯥꯝ ꯁꯥꯎꯅꯤꯡ
ꯍꯦ-ꯍꯦ꯫
ꯌꯥꯝꯅ ꯃꯤꯉꯣꯟꯗ ꯈꯪꯗꯦ ꯑꯥꯉꯥꯡ ꯃꯤ ꯑꯃꯗ ꯀꯔꯤ ꯉꯥꯡꯒꯅꯤ꯫ ꯍꯥꯏꯕ ꯃꯥꯒꯤ ꯋꯥꯈꯜꯗ ꯄꯥꯛꯅꯁꯨ ꯂꯩꯇꯕ꯭ꯔꯥ ꯈꯪꯗꯦ꯫
ꯎꯝ
ꯅꯠꯇ꯭ꯔꯒꯅ
ꯁꯥꯊꯤꯕ ꯃꯤ ꯑꯣꯏꯔꯝꯃꯦ꯫
ꯑꯧ ꯃꯥꯗꯣ ꯑꯍꯟꯗꯤ ꯅꯠꯇꯦꯕ ꯑꯉꯥꯡꯗꯤ ꯑꯣꯏꯗꯤ ꯑꯣꯏꯕ ꯃꯥꯜꯂꯦ ꯑꯗꯣ ꯌꯥꯝꯅ ꯉꯧꯁꯤꯟꯅꯕ ꯃꯇꯥꯡꯗꯣ ꯑꯣꯏꯔꯝꯒꯗ꯭ꯔꯥ ꯈꯪꯗꯦ ꯑꯃꯥꯗꯣ
ꯎꯝ
ꯑꯗꯣ ꯑꯩ ꯌꯥꯝ ꯁꯥꯎꯅꯤꯡꯉꯦꯕ ꯑꯗꯨ ꯑꯣꯏꯔꯒꯁꯨ
ꯑꯗꯨ ꯃꯃꯥ ꯃꯄꯥ ꯌꯧꯔꯒ ꯉꯥꯡꯑꯦ ꯀꯩ ꯀꯅꯒꯦ꯫
ꯑꯗꯣ ꯑꯩ ꯌꯥꯝ ꯁꯥꯎꯅꯤꯡꯉ ꯑꯗꯨꯗꯤ ꯑꯩ ꯌꯥꯝ ꯁꯥꯎꯅꯤꯡꯉꯦꯕ ꯃꯥ ꯃꯤꯑꯣꯏꯕ ꯑꯃ-ꯎꯝ ꯑꯩꯈꯣꯏꯁꯨ ꯁꯛ ꯈꯪꯅꯒꯗ꯭ꯔꯁꯨ ꯃꯤꯅꯤꯠ ꯈꯔ ꯑꯩꯈꯣꯏꯁꯨ ꯑꯗꯨꯝ ꯉꯥꯏꯍꯥꯛꯇꯪ ꯋꯥꯔꯤ ꯁꯥꯟꯅꯕꯗꯨꯗ ꯈꯪꯉꯤꯗꯅꯀꯣ ꯁꯤꯅ ꯀꯔꯝꯕ ꯃꯤꯅꯣ ꯁꯤꯅ ꯀꯃꯥꯏꯅ ꯇꯧꯕ ꯃꯤꯅꯣꯗꯣ꯫ ꯑꯗꯨ ꯃꯥꯗꯨꯗꯤ ꯐꯖꯟꯅ ꯎꯠꯂꯝꯕ
ꯎꯝ ꯈꯪꯉꯦ ꯈꯪꯉꯦ꯫ ꯃꯤ ꯈꯔꯗꯤ ꯈꯪꯗꯕꯒ ꯑꯗꯨꯝ ꯍꯥ ꯉꯥꯡꯕ ꯀꯥꯟꯗ ꯌꯥꯝꯅ ꯀꯃꯥꯏꯅꯍꯥꯏꯅꯤ ꯕꯦꯕꯥꯔꯗ ꯉꯥꯡꯕ ꯂꯩ ꯈꯔꯅ ꯀꯥꯇꯨ ꯀꯥꯔꯟꯂꫭꯟꯗ ꯀꯣ ꯔꯣꯝꯗ ꯉꯥꯡꯕ ꯂꯩꯑꯦ꯫ ꯑꯗꯨꯃꯥꯏꯅ ꯇꯧꯋꯦ ꯈꯔꯅ ꯖꯣꯕ ꯇꯧꯔꯒꯀꯣ ꯅꯨꯡꯉꯥꯏꯕꯁꯨ ꯂꯩꯑꯦ꯫
ꯍꯣꯏ꯫ ꯑꯗꯨ ꯃꯥꯗꯨꯗꯤ ꯈꯪꯗꯦ ꯃꯇꯥ ꯑꯃꯅꯦ ꯃꯥꯗꯤ꯫
ꯎꯝ ꯅꯝꯕꯔꯗꯣ ꯈꯪꯍꯧꯒꯦ ꯍꯥꯏꯗꯅꯪ
ꯈꯪꯍꯧꯗ꯭ꯔꯦ ꯑꯩꯗꯣ ꯑꯅ ꯑꯃꯅ ꯑꯃꯨꯛ ꯑꯃꯅ ꯑꯃꯨꯛ ꯍꯥꯏꯔꯛ ꯑꯩꯁꯦ ꯀꯣꯛ ꯉꯥꯎꯔꯦꯕ ꯑꯗꯨ ꯀꯔꯝꯕꯅꯣꯁꯨ ꯈꯪꯍꯧꯗ꯭ꯔꯦꯕ
ꯎꯝ ꯃꯈꯣꯟ ꯇꯥꯔꯁꯨ ꯑꯩ ꯈꯪꯗꯧ ꯃꯥꯟꯗ꯭ꯔꯦ꯫
ꯎꯝ ꯑꯁ ꯅꯣꯏꯗꯤ ꯐ꯭ꯔꯤ ꯑꯗꯨꯝ ꯍꯥꯏꯕꯗꯤ ꯌꯨꯝ ꯄꯥꯟꯗꯕꯅꯤꯅꯀꯣ꯫ ꯋꯥꯔꯤ ꯁꯥꯟꯅꯕ ꯃꯇꯝꯗꯣ ꯅꯨꯡꯉꯥꯏ ꯑꯩꯗꯤ ꯑꯁ ꯐꯪꯗꯦ ꯍꯥꯏꯕ
ꯍꯣꯏ ꯑꯣꯏꯔꯝꯒꯅꯤ ꯆꯤꯂꯝꯝꯃꯅꯤ꯫
ꯐꯪꯒꯦ ꯍꯥꯏꯕꯗꯤ ꯕꯦꯛꯒ꯭ꯔꯥꯎꯟꯗꯨꯁꯨ ꯑꯗꯨꯝ ꯂꯥꯡꯕ ꯌꯥꯗꯦꯗꯅ
ꯍꯣꯏ ꯅꯣꯏ ꯀꯩꯅꯣ ꯇꯧꯗ꯭ꯔꯣ ꯑꯉꯥꯡ ꯇꯨꯝꯕ ꯃꯇꯝꯗ
ꯍꯧꯖꯤꯛ ꯑꯩ ꯍꯧꯖꯤꯛ ꯑꯉꯥꯡ ꯇꯨꯝꯃꯤꯟꯅ ꯅꯨꯡꯗꯥꯡꯁꯨ ꯑꯁ ꯍꯣꯏ ꯁꯥꯟꯅꯕꯕꯨꯗꯤ ꯌꯥꯏ ꯑꯗꯨ ꯑꯣꯏꯔꯁꯨ ꯑꯩꯅ ꯍꯦꯛ ꯍꯦꯛ ꯇꯟꯕꯣ ꯇꯟꯕꯁꯨ ꯑꯣꯏꯕ ꯑꯗꯨꯒꯤ꯫
ꯍꯣꯔꯦꯟ ꯅꯨꯡꯗꯥꯡꯗꯤ ꯁꯥꯟꯅꯁꯦ ꯑꯗꯨꯝ ꯌꯥꯏꯌꯦ꯫ ꯅꯨꯡꯗꯥꯡ ꯅꯨꯡꯗꯥꯡꯗꯅ ꯑꯩꯒꯤꯁꯨ ꯈꯔ ꯅꯨꯡꯉꯥꯏꯌꯦꯕꯀꯣ꯫
ꯎꯝ
ꯑꯗꯨ ꯅꯪꯒꯤꯁꯨ ꯑꯉꯥꯡ ꯂꯣꯏ ꯇꯨꯝꯈ꯭ꯔꯒꯗꯤ ꯋꯥꯏ ꯈꯔ ꯁꯪꯉꯦꯗ ꯅꯪ
ꯍꯣꯏ ꯄꯨꯡ
ꯑꯩꯅ ꯅꯍꯥꯟ ꯏꯃꯥꯟꯅꯕꯤꯗ ꯁꯨꯃꯥꯏꯅ ꯍꯥꯏꯕꯤꯕ
ꯑꯝ
ꯅꯪꯒ ꯆꯞ ꯃꯥꯟꯅꯩ ꯃꯥꯁꯨ ꯅꯪꯗꯦꯅ ꯑꯗꯨꯝ ꯇꯧ ꯂꯩ
ꯎꯝ ꯍ ꯈꯔ ꯂꯩꯔꯗꯤ ꯍꯧꯒꯠꯂꯅꯤ ꯑꯃꯨꯛ ꯃꯣꯏꯒꯤ ꯄꯤꯖ ꯄꯤꯊꯛ ꯑꯃꯨꯛ ꯇꯧꯔꯅꯤ ꯑꯗꯨꯝ ꯃꯣꯏ ꯇꯨꯝꯗ꯭ꯔꯗꯤ ꯂꯥꯡꯉꯦꯗꯅ
ꯍꯣꯏ
ꯇꯨꯝꯕ ꯃꯇꯝꯗ ꯈꯛꯇꯪꯅꯤꯗ ꯑꯗꯨ ꯉꯁꯥꯏꯁꯨ ꯎꯝ ꯑꯃ ꯈꯛꯇꯪꯗꯤ ꯇꯧꯋꯦ
ꯑꯥ
ꯑꯅꯤ ꯍꯥꯏꯕ ꯑꯅꯤ ꯉꯁꯥꯏ
ꯎꯝ ꯍꯣꯔꯦꯟ ꯅꯨꯡꯗꯥꯡ
ꯅꯨꯡꯗꯥꯡꯗ ꯑꯃꯨꯛ ꯍꯥꯏꯔꯛꯀꯦ ꯑꯗꯨ ꯅꯣꯏꯗꯤ ꯑ
ꯅꯨꯡꯗꯥꯡ ꯍꯥꯏꯁꯦ ꯄꯨꯡ ꯑꯩꯈꯣꯏꯗꯤꯅꯦ
ꯎꯝ
ꯅꯤꯄꯥꯟ ꯄꯨꯡ ꯅꯤꯄꯜꯅꯤ ꯅꯣꯏꯒꯤꯗꯤꯗꯤ ꯌꯥꯝ ꯊꯦꯡꯉꯕ꯭ꯔꯥ ꯑꯩꯈꯣꯏꯗꯤ ꯆꯥꯛ ꯇꯣꯛꯄꯗ ꯉꯥꯏꯒꯤ ꯄꯥꯟꯗꯥꯏꯗ ꯑꯗꯨꯝ ꯌꯥꯔꯅꯤ
ꯌꯥꯅꯤ ꯅꯥꯏꯟ ꯊꯥꯔꯇꯤ ꯇꯦꯟ ꯑꯗꯨꯋꯥꯏꯗ ꯑꯩ ꯇꯧꯔꯛꯀꯦ
ꯑꯧ ꯌꯥꯏꯌꯦꯦ ꯑꯗꯨ ꯃꯇꯝꯗꯗꯤ ꯏꯁ꯭ꯇꯗꯤ ꯂꯣꯏꯔꯛꯄꯒꯤ ꯑꯗꯨꯝ
ꯎꯝ
ꯑꯗꯨ ꯃꯃꯥꯡꯗ ꯁꯤ ꯁꯤ ꯌꯥ ꯑꯗꯨ ꯃꯇꯨꯡ ꯃꯇꯨꯡꯁꯨ ꯑꯗꯨꯝ ꯌꯥꯔꯕꯅꯤ ꯑꯩꯗꯤ ꯊꯦꯡ ꯏ ꯊꯦꯡ ꯇꯨꯡꯉꯦꯕ
ꯑꯣ
ꯅꯍꯥꯟꯁꯨ ꯄꯨꯡ ꯑꯅꯤ ꯇꯥꯔꯕꯝ
ꯑꯥ ꯑꯩꯗꯤ ꯄꯨꯡ ꯑꯉꯥꯡ ꯁꯨꯝꯕ ꯀꯥꯟꯗ ꯑꯗꯨꯝ ꯄꯨꯡ ꯊꯣꯛꯄꯁꯨ ꯌꯥꯎꯋꯦ ꯑꯗꯨ ꯃꯦꯀꯞꯇꯤ ꯑꯗꯨꯝ ꯍꯦꯛ ꯍꯦꯛ ꯍꯧꯒꯠꯂꯦ ꯄꯨꯡ ꯑꯅꯤ ꯑꯍꯨꯝ ꯑꯗꯨꯋꯥꯏꯗ ꯑꯗꯨꯏ ꯑꯗꯨ ꯃꯇꯝꯗ ꯑꯃꯨꯛ ꯍꯥꯏꯕꯁꯨ ꯇꯟꯕ ꯃꯤꯉꯣꯟꯗꯀꯣ ꯇꯨꯝꯂꯝꯝꯃꯒ꯭ꯔꯥ ꯍꯥꯏꯅ
ꯑꯩꯈꯣꯏꯗꯤ ꯊꯦꯡ ꯊꯦꯡ ꯇꯨꯝꯃꯦ
ꯎꯝ
ꯑꯗꯨꯅꯦ ꯅꯪꯒ ꯆꯞ ꯃꯥꯟꯅꯩ ꯏꯃꯥꯟꯅꯕꯤꯁꯨ ꯅꯍꯥꯟ ꯇꯧꯔꯛꯀꯦꯀꯣ ꯑꯉꯥꯡ ꯁꯨꯝꯈꯤꯒꯦ ꯍꯥꯏꯔꯒ ꯃꯥ ꯑꯣꯏꯅꯤ ꯇꯨꯝꯊꯣꯛꯈ꯭ꯔꯦꯏ ꯑꯩꯅ ꯉꯥꯏꯔꯒ ꯃꯤꯁꯦꯁ ꯊꯥ ꯊꯥꯔꯒ ꯑꯩꯗꯤ ꯁꯨꯛ ꯋꯥꯅ ꯍꯜꯂꯛꯇꯦ ꯍꯧꯖꯤꯛ ꯐ ꯊꯕꯛ ꯂꯣꯏꯗꯔꯤꯁꯤꯕꯨ ꯀꯔꯤꯅꯣꯅꯦ ꯀꯟꯕꯅꯦꯕ ꯅꯣꯡꯉꯥꯜꯂ ꯀꯥꯟꯗ ꯑꯗꯣ ꯉꯔꯥꯡꯗꯣ ꯚꯥꯏ ꯑꯩ ꯑꯣꯏꯅ ꯇꯨꯝꯊꯣꯛꯈ꯭ꯔꯕ ꯑꯁꯨꯝꯕꯗꯨꯒꯤ ꯅꯪ ꯊꯥꯖꯕ ꯌꯥꯕ ꯃꯤ ꯅꯠꯇꯦꯅ
ꯇꯧꯅꯦ ꯏꯃꯥꯟꯕꯤ ꯁꯨ ꯑꯩꯉꯣꯟꯗ ꯍꯥꯏꯔꯛꯄꯅꯦ ꯑꯗꯨꯝ ꯇꯧꯁꯦ ꯍꯥꯏꯅ ꯑꯩ ꯉꯥꯏ ꯍꯣꯏꯍꯦ ꯑꯩ ꯁꯪꯗ꯭ꯔꯤꯕ ꯃꯥꯗꯤ ꯃꯆꯥ ꯂꯩꯌꯦ ꯑꯗꯨ ꯑꯣꯏꯔꯁꯨꯀꯣ ꯃꯥꯅ ꯍꯥꯏꯔꯛꯀꯅꯦꯕ ꯑꯩꯅ ꯉꯥꯏꯈ ꯍꯣꯔꯦꯟ ꯇꯧꯔꯛꯀꯅꯤ ꯍꯥꯏꯔꯒ ꯑꯗꯨꯝ ꯇꯧꯗ꯭ꯔꯤ ꯑꯃꯨꯛ ꯎꯝ ꯎꯝ
ꯃꯣꯏ ꯁꯦꯟꯅꯕꯗꯣ ꯋꯥꯔꯕꯅꯤꯅ ꯑꯁꯨꯝꯕ ꯇꯟꯖꯥ ꯐꯪꯕꯗꯨꯗ ꯍꯦꯛꯇ ꯃꯃꯥ ꯃꯃꯥꯁꯤꯡꯁꯦ ꯎꯏꯊꯕꯤ
ꯍꯣꯏ ꯑꯗꯨꯒꯤ ꯐꯤꯕꯝ ꯂꯥꯛꯄꯅꯦ ꯎꯄꯥꯏ ꯂꯩꯇꯦ
ꯑꯗꯨꯒ ꯑꯩ ꯅꯨꯃꯤꯠ ꯑ ꯑꯃ ꯑꯅꯤꯗꯤ ꯈꯔ ꯕꯤꯖꯤ ꯑꯣꯏꯕꯀꯣ ꯑꯗꯨꯒꯤꯅꯤꯗ ꯅꯠꯇ꯭ꯔꯗꯤ ꯅꯣꯡꯃꯒꯤ ꯑꯗꯨꯝ ꯈꯔ ꯈꯔ ꯑꯗꯨꯝ ꯇꯧꯕ ꯌꯥꯕꯗꯣ ꯇꯧꯗ꯭ꯔꯦꯕ ꯊꯕꯛ ꯊꯕꯛ ꯆꯠꯅꯤꯡꯉꯥꯏ ꯂꯩꯔꯗꯤ ꯑꯩꯈꯣꯏ ꯀꯟꯁꯦꯟꯇ꯭ꯔꯦꯠ ꯇꯧꯕ ꯉꯝꯗꯦꯗꯅ
ꯃꯥꯅꯤ
ꯑꯗꯨꯒꯤ ꯑꯩꯗꯣ
ꯑꯗꯨꯝ ꯃꯇꯝ ꯂꯩꯔꯗꯤ ꯅꯪ ꯁꯪꯉꯀꯥꯟꯗ ꯍꯥꯏꯔꯛꯑꯣ
ꯍꯣꯏ
ꯑꯗꯨꯝ ꯌꯥꯏꯌ‌ꯦ ꯑꯩꯗꯤ
ꯅꯣꯏꯗꯤ ꯃꯤ ꯀꯌꯥ ꯂꯩꯔꯤꯅꯣ
ꯃꯤ ꯌꯥꯝꯃꯦ ꯑꯩꯈꯣꯏ ꯆꯥꯝꯃ ꯃꯌꯥꯃꯨꯛ ꯂꯩꯌꯦ
ꯑꯣ ꯅꯣꯏ ꯃꯤꯛꯁ ꯇꯧꯔꯝꯅꯤꯅ ꯃꯤꯛꯁ ꯇꯧꯋꯦ ꯍꯥꯏꯕꯗꯤ
ꯂꯣꯟꯜꯂꯣ ꯂꯣꯟ ꯑ ꯀꯩꯅꯣꯒ ꯑꯩꯒ ꯃꯥꯟꯅꯕ ꯏꯃꯥꯟꯅꯕꯤ ꯑꯃ ꯂꯩꯌꯦ ꯑꯗꯣ ꯎꯝ ꯑꯉꯥꯡ ꯑꯃꯅ
ꯇꯥꯡꯈꯨꯜ ꯑꯉꯥꯡ ꯅꯨꯄꯤ ꯃꯆꯥ ꯑꯃ ꯂꯩꯌꯦ
ꯎꯝ
ꯑꯗꯨ ꯑꯇꯩꯗꯤ ꯃꯣꯏꯒꯤ ꯉꯥꯛꯇꯅꯦ
ꯑꯣ ꯅꯣꯏ ꯅꯪꯗꯤ ꯃꯩꯇꯩꯂꯣꯟ ꯁꯦꯡꯉꯤꯅ ꯑꯗꯨꯝ
ꯑꯩ ꯀꯨꯏꯔꯦ ꯂꯩꯔꯛꯄ
ꯑꯣ
ꯆꯍꯤ ꯇꯔꯥ ꯍꯦꯜꯂꯦ ꯆꯍꯤ ꯇꯔꯥ ꯇꯔꯥꯍꯨꯝꯗꯣꯏ ꯇꯔꯥꯃꯔꯤꯃꯨꯛ ꯁꯨꯗꯧꯔꯦ
ꯑꯣ ꯑꯗꯨꯒꯤꯅꯦ ꯅꯍꯥꯟ ꯑꯃ ꯇꯧꯋꯦꯕ ꯃꯥꯗꯨ ꯃꯩꯇꯩꯂ‌ꯣꯟ ꯄꯥꯛ ꯉꯥꯡꯕꯨꯗꯤ ꯉꯥꯡꯉꯦ ꯑꯗꯨ ꯑꯣꯏꯔꯁꯨ ꯈꯔ ꯀꯩꯅꯣ ꯇꯧꯕꯗꯣ ꯈꯣꯏꯕꯗꯣ ꯑꯁ ꯅꯪꯗꯤ ꯌꯥꯝ ꯁꯦꯡꯉꯦꯒ ꯇꯧꯕ ꯍ‌ꯣꯏ ꯅ‌ꯣꯛꯅꯤꯡꯕꯁꯤ ꯃꯥꯏ ꯈꯨꯉꯥꯡꯗ‌ꯣ
ꯈꯔ ꯈꯔ ꯑꯗꯨꯝ ꯈꯔ ꯈꯪꯗꯦ ꯌꯥꯝ ꯊꯣꯛ ꯊ‌ꯣꯛꯇꯕ ꯃꯤꯁꯨ ꯊꯦꯡꯅꯩꯀꯣ ꯉꯔꯥꯡꯁꯨ ꯊꯦꯡꯅꯩ ꯑꯩ ꯅꯨꯄꯤ ꯃꯆꯥ ꯃꯥꯜꯂ‌ꯦ ꯑꯉꯥꯡ ꯃꯥꯜꯗ‌ꯦ
ꯑꯣ
ꯄꯨꯛꯂꯣꯝꯗꯗꯤ ꯈꯣꯡꯉꯦ ꯍꯦ
ꯂꯥꯝꯔꯝꯅꯤ ꯍꯧꯖꯤꯛ ꯄꯨꯡ ꯑꯥ ꯌꯧꯔꯤ ꯗꯨꯕꯨ